ꯍ
ꯂ
ꯇꯥꯕ꯭ꯔꯣ
ꯇꯥꯏꯌꯦ
ꯀꯩꯗꯧꯅꯣ
ꯑꯩꯁꯦ ꯃꯈꯥꯗꯅꯦ ꯎꯝ ꯉꯅ ꯐꯝꯃꯒ ꯂꯩꯌꯦ ꯑꯩꯒꯤꯁꯦ ꯀꯩꯅꯣꯝ ꯀꯩꯅꯣꯝ ꯊꯣꯛꯇꯅꯦ
ꯀꯆꯥꯔꯔꯕꯣ
ꯁꯥꯥꯔꯦ ꯉꯗꯤ
ꯆꯔꯦ
ꯅꯨꯡꯉꯥꯏꯔꯤꯕ꯭ꯔꯣ
ꯅꯨꯡꯉꯥꯏꯔꯤꯔꯤꯌꯦꯦ ꯅꯪꯗꯤ
ꯎꯝ ꯑꯗꯨꯝ ꯅꯨꯡꯉꯥꯏꯔꯤꯗ ꯉꯁꯤ ꯀꯔꯤ ꯏꯟꯈꯥꯡ ꯆꯥꯒꯦ
ꯑꯣ ꯑꯩꯗꯣ ꯑꯩꯅ ꯉꯁꯥꯏ ꯀꯩꯅꯣ ꯇꯤꯟ ꯐꯤꯁꯇꯣ ꯉꯥ ꯀꯣꯛꯇꯥꯛꯇꯣ ꯑꯗꯨ ꯊꯣꯡꯉꯦꯗꯣ ꯆꯥꯔꯦ
ꯑꯥꯎ ꯍꯥꯎꯕ
ꯍꯥꯎꯋꯦ ꯁꯣꯝꯗꯤ ꯀꯔꯤ ꯆꯥꯕꯤꯒꯦ
ꯑꯩꯈꯣꯏꯗꯤ ꯉꯥ ꯑ ꯍꯤꯡꯕ ꯁꯦ
ꯋꯥꯎ
ꯌꯥꯝꯦꯝ ꯍꯥꯎꯋꯋꯦ ꯏꯃꯥꯟꯅꯕꯤ ꯑꯃ ꯂꯩꯌꯦ ꯑꯗꯨ ꯊꯣꯡ
ꯑꯣ
ꯌꯥꯝ ꯍꯥꯎ ꯈꯪꯗꯦ ꯎ ꯍꯥꯎ
ꯅꯃꯥꯟ ꯅꯕꯣꯗ ꯁꯥꯟꯅꯕ꯭ꯔꯣ
ꯏꯃꯥꯟꯅꯕ ꯍꯥꯏꯔꯣ
ꯍꯣꯏ
ꯏꯃꯥꯟꯅꯕꯁꯦ ꯁꯅꯥꯗꯦ ꯏꯃꯥꯟꯅꯕꯤ ꯑꯃ ꯁꯅꯗꯤ
ꯍꯜꯂꯛꯇ꯭ꯔꯤꯕꯣ ꯑꯩꯁꯦ
ꯏꯃꯥꯟꯅꯕꯗꯨꯔꯣ
ꯎꯝ
ꯐꯖꯛꯈ꯭ꯔꯕꯅꯤ ꯍꯧꯖꯤꯛꯁꯨ ꯀꯣꯜ ꯇꯧꯅꯅꯤ ꯄꯥꯏꯕꯤꯅꯕꯅꯦ
ꯀꯩꯒꯤꯦ
ꯏ ꯄꯥꯏꯗꯕ ꯃꯥ ꯑꯩꯅ ꯇꯧꯕꯗꯣ ꯄꯥꯏꯗ꯭ꯔꯕ
ꯕꯤꯔꯅꯤ
ꯍꯧꯖꯤꯛꯇ ꯅꯨꯡꯗꯥꯡ ꯇꯥꯈ꯭ꯔꯗꯤ ꯑꯩ ꯊꯕꯛ ꯌꯥꯝ ꯆꯨꯝꯃꯦꯕ
ꯃꯥ ꯀꯥꯏꯗꯅꯣ ꯂꯩꯔꯤꯁꯦ ꯍꯧꯖꯤꯛ
ꯈꯪꯗꯦ ꯑꯗꯨ ꯑꯩ ꯇ ꯆ꯭ꯔꯥꯕ ꯈꯪꯗ꯭ꯔꯤꯕꯣ ꯍꯧꯖꯤꯛ ꯑꯩ ꯃꯉꯣꯟꯁꯦ ꯑꯩꯅ ꯁꯥꯟꯅꯗꯕꯕ
ꯑꯣ
ꯃꯥ ꯁꯥꯔꯛꯄ ꯀꯩꯝ ꯍꯟꯗꯦ ꯑꯩ ꯑꯩꯅ ꯑꯩ ꯍꯥꯏꯈꯤꯕꯅꯦ ꯑꯩ ꯊꯕꯛ ꯇꯧꯔꯤ ꯍꯥꯏꯈꯤꯕꯅꯦ ꯃꯥꯅ
ꯃꯥ ꯆꯤꯡꯅꯗꯧ ꯃꯥꯜꯂꯤꯗ
ꯆꯤꯟꯅꯔꯝꯃꯣꯏꯅꯦ ꯑꯩꯅ ꯑꯩ ꯕꯣꯜ ꯌꯦꯡꯗꯦ ꯑꯩ ꯉꯁꯤ ꯊꯕꯛ ꯈꯔ ꯆꯤꯟꯂꯤꯀꯩ ꯊꯕꯛꯅꯣ ꯑꯩ ꯃꯈꯥꯗ ꯂꯩ ꯑꯣꯖꯥ ꯃꯅꯥꯛꯇ ꯂꯩ ꯑꯩ ꯊꯕꯛ ꯇꯧꯔꯤ ꯍꯥꯏꯒꯦ
ꯑꯣ ꯐꯌꯦꯅꯦ
ꯍꯧꯖꯤꯛꯅꯦ ꯑꯩꯅꯅꯦ ꯃꯈꯥ ꯀꯨꯝꯃꯛꯄꯗꯅꯦ ꯑꯩꯈꯣꯏꯒꯤ ꯋꯥꯔꯗꯦꯟ ꯃꯦꯝꯗꯣ
ꯑꯧ
ꯆꯦꯐꯝ ꯂꯩꯔꯝꯃꯦ ꯅꯨꯄꯤ ꯑꯃꯒ ꯃꯣꯏꯒꯤ ꯔꯦꯖꯤꯁꯇꯔꯗ ꯃꯤꯡꯒꯨꯝꯕ ꯃꯌꯥꯝ ꯏꯈꯠꯂꯒ ꯄ꯭ꯔꯖꯦꯟ ꯑꯣꯏ ꯑꯣꯏꯗꯦꯒꯨꯝꯕ ꯇꯧꯔꯝꯃꯦꯕ
ꯑꯧ
ꯑꯗꯨꯒꯤ ꯑꯩꯈꯣꯏ ꯐꯂꯣꯔꯒꯤ ꯑꯩꯈꯣꯏ ꯑꯩꯈꯣꯏ ꯂꯝꯗꯝꯒꯤ ꯃꯤꯁꯤꯡꯒꯤ ꯑ ꯈꯪꯕ ꯈꯪꯗꯕ ꯍꯪꯉꯛꯑꯦ ꯃꯣꯏꯁꯦ ꯄ꯭ꯔꯖꯦꯟ ꯑꯣꯏꯕ꯭ꯔꯥ ꯑꯦꯞꯁꯦꯟ ꯑꯣꯏꯕ꯭ꯔꯅ
ꯑꯣ ꯅꯒꯣꯟꯗ
ꯑꯥꯎ ꯑꯗꯨꯗꯤ ꯑꯩꯈꯣꯏ ꯑꯩꯈꯣꯏ ꯂꯝꯗꯝꯗ ꯑꯩꯈꯣꯏꯒꯤ ꯄꯣꯛꯅꯐꯝꯒ ꯃꯥꯟꯅꯕ ꯃꯤꯁꯤꯡ ꯏꯔꯝꯕ
ꯑꯧ
ꯑꯗꯨꯒꯤ ꯑꯩꯅ ꯃꯥꯅ ꯄꯕ꯭ꯔꯖꯦꯟꯅꯦ ꯃꯥꯅ ꯑꯦꯞꯁꯦꯟꯅꯦ ꯇꯧꯔꯝꯕꯅꯦ ꯑꯗꯨꯒꯤ ꯍꯧꯖꯤꯛ ꯃꯈꯥꯁꯦ ꯀꯣꯏ ꯆꯥꯏ ꯆꯥꯏꯔꯒ ꯊꯥꯅꯝꯃꯦ
ꯆꯪꯒ꯭ꯔꯕꯣ ꯃꯥꯏ ꯀꯥꯗ
ꯆꯪꯈ꯭ꯔꯦ ꯑꯗꯨꯗꯨꯒ ꯅꯪ ꯆꯪꯕꯗ ꯁꯤꯜꯂꯣꯏ ꯄꯨꯁꯟꯂꯝꯃꯨ ꯃꯁꯥꯁꯨ ꯃꯃꯣꯟꯠꯇꯩꯕꯅ ꯆꯥꯏꯔꯝꯃꯤꯁꯦ ꯂꯣꯏꯁꯟꯅꯦꯁꯨ ꯈꯪꯗꯦ
ꯍꯣꯏꯅꯦ ꯈꯔ ꯀꯩꯗꯧꯕꯅꯣ ꯃꯁꯥ ꯃꯁꯥꯗꯣ ꯌꯥ ꯐꯠ ꯅꯨꯡꯉꯥꯏꯇ꯭ꯔꯕꯅꯤꯅꯀꯣ
ꯑꯣ ꯕꯦꯔꯥ ꯌꯥꯝ ꯇꯥꯔꯦ
ꯍꯌꯦꯡ ꯀꯂꯥꯁ ꯆꯠꯀꯦꯔꯣ
ꯍꯌꯦꯡꯁꯦ ꯎꯝ ꯆꯠꯅꯤꯡꯉꯥꯏ ꯃꯥꯂꯦꯕꯣ
ꯀꯂ꯭ꯁ ꯐꯖ ꯐꯖꯅ ꯇꯧꯕꯔꯣ
ꯑꯗꯨꯝ ꯇꯧꯋꯦ ꯑꯗꯨꯝ ꯍꯣꯏ ꯇꯧꯋꯦ ꯑꯗꯣ ꯍꯧꯖꯤꯛꯀꯥꯟꯁꯦ ꯑꯦꯛꯖꯥꯝ ꯃꯌꯥꯝ ꯅꯛꯄꯒꯤ ꯀꯩꯅꯣꯒꯨꯝꯕ ꯃꯣꯏ ꯄ꯭ꯔꯤꯄꯦꯔꯦꯁꯟ ꯀꯩ ꯍꯥꯏꯗꯣꯏꯅꯣ ꯃꯇꯝꯒꯨꯝꯕꯒꯤ ꯄꯦꯔꯦꯠꯇꯣ ꯈꯔ ꯍꯧꯖꯤꯛ ꯑꯍꯨꯝ ꯇꯧꯗꯅꯤꯉꯥꯏ ꯑꯩꯈꯣꯏꯗꯣ ꯂꯟꯁ ꯕ꯭ꯔꯦꯛꯇ ꯍꯜꯂꯛꯅꯤꯉꯥꯏꯒꯨꯝꯕ ꯋꯥꯔꯤ ꯁꯅꯔꯒ ꯂꯩꯌꯦ
ꯑꯣ
ꯅꯣꯏꯒꯤꯗꯤ ꯑꯦꯛꯖꯥꯝ ꯀꯃꯥꯏꯅ ꯇꯧꯔꯤ ꯀꯔꯝ ꯀꯥꯟꯗꯩꯅꯣ
ꯍꯣꯏ ꯑꯩꯈꯣꯏ ꯑꯩꯈꯣꯏ ꯅꯛꯑꯦꯗ ꯇꯥꯡ ꯇꯔꯥꯗꯒꯤ ꯍꯧꯔꯅꯤ ꯑꯗꯨꯒ ꯑꯗꯣ ꯃꯈꯣꯏꯗꯣ ꯇꯥꯡ ꯇꯔꯥꯗꯒꯤ ꯍꯧꯔꯒ ꯇꯧꯔꯅꯦꯕ
ꯑꯣ ꯑꯗꯨꯝ ꯀꯣꯂꯦꯖꯇꯤ ꯀꯥꯕ꯭ꯔꯣ ꯀꯃꯥꯏꯅ ꯇꯧꯒꯦ
ꯀꯥꯏꯌꯦ ꯀꯥꯏꯌꯦ ꯑꯗꯣ ꯐꯥꯎꯗꯔꯤꯕꯗ ꯀ꯭ꯂꯥꯁ ꯇꯧꯒꯅꯤ ꯍꯥꯏꯌꯦ ꯈꯣꯠ ꯀꯩꯅꯣ ꯇꯧꯔꯒ ꯍꯥꯏꯕꯗꯤ ꯑꯩꯈꯣꯏꯗꯣ ꯈꯔ ꯁꯕꯖꯦꯛ ꯀꯩꯅꯣ ꯇꯧꯕ ꯂꯩꯌꯦꯕꯀꯣ
ꯑꯥꯎ
ꯑꯗꯨꯒꯤ ꯑꯗꯨꯒꯤ ꯑꯩꯈꯣꯏꯒꯤ ꯈꯔ ꯂꯧꯕꯅꯤ ꯍꯥꯏꯌꯦ ꯑꯗꯣ ꯍꯌꯦꯡꯗꯒꯤ ꯌꯥꯎꯒꯅꯤꯗꯤ ꯍꯥꯏꯕꯅꯦ ꯑꯩꯈꯣꯏꯗꯣ
ꯎꯝ ꯅꯨꯡꯉꯥꯏ ꯐ ꯐꯅꯤꯉꯥꯏ ꯇꯧꯋꯤꯔꯣ ꯅꯠꯇ꯭ꯔꯒ ꯔꯦꯃꯤꯗꯤꯌꯦꯜ ꯀ꯭ꯂꯥꯁ ꯇꯣ ꯀꯃꯥꯏꯅ ꯇꯧꯒꯦ
ꯍꯣꯏ ꯐꯅꯤꯉꯥꯏ ꯇꯧꯕꯅꯦ
ꯎꯝ
ꯐꯪꯅꯤꯡꯉꯥꯏ
ꯎꯝ ꯅꯪꯅ ꯀꯅꯥꯒ ꯂꯩꯒꯦ꯫
ꯏꯃꯥꯟꯅꯕꯤ ꯑꯃꯒ ꯂꯩꯌꯦ ꯄꯨꯁꯨ ꯂꯥꯏꯔꯤꯛ ꯄꯥꯏꯌꯦ꯫
ꯎꯝ ꯅꯪꯗꯤ ꯄꯗꯨꯏꯔꯣ ꯁꯤꯂꯣꯏꯕꯒ꯫
ꯄꯥꯔꯤꯕꯅꯤ ꯉꯁꯥꯏꯗꯣ ꯉꯥꯏꯍꯥꯛꯇꯪ ꯑꯩꯗꯣ ꯕ꯭ꯔꯦꯛ ꯂꯧꯕ꯫
ꯍ ꯎꯝ ꯄꯣꯊꯥꯎ ꯄꯣꯊꯥꯎ ꯑꯗꯨꯝ ꯄꯥꯕꯁꯨ ꯌꯥꯗꯕꯅꯤ ꯄꯣꯛꯀ ꯆꯪꯗꯕꯅꯤ ꯍꯥꯏꯕꯣ
ꯍꯣꯏ ꯑꯣꯖꯥ
ꯎꯝ ꯍꯝ ꯎꯝ
ꯅꯪꯗꯤ ꯅꯨꯡꯉꯥꯏꯔꯝꯒꯦ
ꯎꯝ ꯎꯝ ꯈꯪꯕꯤ
ꯀꯩꯅꯣ ꯈꯪꯗꯦꯗꯤ
ꯅꯨꯡꯉꯥꯏꯔꯝꯅꯤ ꯍꯥꯏꯕꯗꯩꯁꯨꯦ ꯀꯩ ꯈꯟꯗꯅꯣ ꯐꯪꯈ꯭ꯔꯕꯣ
ꯅꯨꯡꯉꯥꯏ ꯍꯥꯏꯌꯨꯅꯦ ꯃꯤꯅ ꯅꯨꯡꯉꯥꯏ ꯃꯤꯅ ꯅꯨꯡꯉꯥꯏꯔꯗꯤ ꯍꯥꯏꯔꯕꯗꯤ ꯅꯨꯡꯉꯥꯏ ꯍꯥꯏꯌꯨꯅꯦ
ꯅꯨꯡꯉꯥꯏꯦ ꯅꯨꯡꯉꯥꯏꯦꯅ
ꯍꯣꯏ ꯋꯥꯏꯁꯅꯔꯗꯤ ꯍꯥꯏꯔꯛꯑꯣ ꯑꯃ ꯅꯪꯒꯤ ꯀꯩꯅꯣ ꯅꯪ ꯅꯨꯄꯥꯒ
ꯅꯥꯕ
ꯅ ꯄꯒ ꯅꯪꯒꯤ ꯅꯨꯄꯥꯒ
ꯑ
ꯁꯥꯟꯅꯔꯗꯤ ꯍꯥꯏꯔꯛꯑꯣ ꯍꯥꯏꯕ
ꯍꯣꯏ ꯍꯣꯏ ꯍꯣꯏ
ꯁꯨꯅꯥꯅꯣ ꯍꯜꯂ
ꯍꯥꯎ
ꯄꯖꯣꯏꯌꯎ
ꯑꯣ ꯆꯥꯛꯠꯅꯤ ꯈ꯭ꯔ ꯂꯩꯕꯒ
ꯣꯏꯅ ꯃꯤꯅ ꯍꯪꯉꯑꯒ ꯈꯣꯡꯗꯦ ꯇꯨꯃꯤꯦꯟ ꯂꯩꯩ ꯆꯣꯏꯦ ꯀꯩꯅꯣꯅꯦꯦ ꯅꯪ ꯃꯣꯏ ꯃꯀꯣꯛ ꯆꯥꯛꯄ ꯃꯥꯜꯂꯦ
ꯂ ꯃꯦꯟꯖꯟꯝꯕ ꯑꯗꯨ
ꯎꯝ
ꯌꯦ ꯃꯅꯥꯁꯤꯔꯦ
ꯃꯌꯥꯡꯔꯣ
ꯃꯥ
ꯍꯔꯤꯅꯣ
ꯅꯨꯡꯗꯥꯡꯅꯤꯁꯨ ꯈꯪꯗꯦ ꯑꯌꯨꯛꯅꯤꯁꯨ ꯈꯪꯗꯦ ꯅꯃꯥꯟꯅꯕꯤꯗꯤ ꯅꯪꯒ ꯔꯨꯝ ꯌꯣꯟꯕ ꯄꯤꯔꯣ
ꯂꯩꯌꯦꯕ ꯃꯥꯏ ꯄꯥꯏꯌꯦꯕ ꯅꯪꯗꯤ ꯀꯩꯗꯧꯔꯝꯃꯤꯅꯣ
ꯑꯩꯁꯦ ꯎꯝ ꯄꯥꯅꯤꯡꯉꯥꯏꯒꯨꯝ ꯇꯧꯋꯦ ꯑꯗꯣ ꯄꯥꯕꯁꯦ ꯄꯥꯅꯤꯡꯗꯕꯅ
ꯑꯗꯨꯨꯝ ꯀꯌꯥ ꯇꯨꯝꯗꯣꯏꯅꯣ
ꯈꯪꯗꯌꯦ ꯑꯩ ꯏꯃꯥꯟꯅꯕꯤ ꯑꯃꯗ ꯄꯥꯎ ꯐꯥꯎꯅꯅꯤ ꯑꯗꯨꯗꯨꯒ
ꯑꯣ
ꯔꯒ ꯑꯗꯨꯕꯨ ꯄꯨꯡ ꯕꯥꯔꯥ ꯕꯥꯔꯔꯣ ꯈꯔ ꯍꯦꯜꯂꯛꯄꯗ ꯑ ꯍꯅꯣꯅꯤ
ꯎꯝ ꯎꯝ
ꯈꯪꯗꯦꯗ ꯄꯨꯟꯁꯤꯁꯨ ꯌꯥꯝ ꯋꯥꯏ
ꯑꯩ ꯆꯥꯔꯨꯏ ꯍꯥꯏꯔꯁꯨ
ꯎꯝ ꯑ
ꯑꯃꯗꯨꯒ ꯋꯥꯔꯤ ꯁꯥꯅꯅꯤꯡꯉꯦ
ꯀꯩꯗꯤ ꯎꯄꯥꯏ ꯂꯩ ꯈꯥꯡꯕ ꯇꯝꯃꯣ ꯅꯪꯁꯨ ꯀꯩꯕꯨꯗꯤ ꯍꯥꯏꯔꯨꯅꯤ ꯑꯩꯅ
ꯉꯁꯥꯏ ꯃꯪꯒꯤꯗꯣ ꯑꯆꯨꯝꯕ ꯑꯣꯏꯔꯛꯑꯗꯤ ꯑꯩꯗꯤ ꯀꯞꯄꯅꯤꯉꯣ ꯑꯩꯗꯤ ꯑꯁꯦꯡꯕꯒꯤ
ꯅꯪꯅ ꯈꯟꯖꯤꯜꯂꯒ ꯇꯨꯝ ꯇꯨꯝꯈꯤꯕ꯭ꯔꯣ
ꯉꯔꯥꯡ ꯈꯟꯗꯤ ꯈꯟꯖꯤꯟꯕ ꯍꯥꯏꯕꯗꯤ ꯀꯩꯝꯇ ꯈꯟꯅꯗꯦ ꯑꯗꯨꯝ ꯑ ꯇꯧꯔꯛꯇꯦ ꯍꯥꯏꯕꯒꯤ ꯑ ꯊꯋꯥꯏ ꯅꯨꯡꯉꯥꯏꯇꯦꯅ
ꯑꯗꯨꯈꯛꯅꯦꯗꯥ
ꯎꯝ
ꯀꯩꯝꯗ ꯈꯟꯖꯤꯟꯕꯗꯤ ꯑꯣꯏꯗꯦ ꯗꯣ ꯑꯍꯥꯟꯕ ꯑꯣꯏꯌꯦꯕ ꯑꯁꯨꯃꯥꯏꯅ ꯃꯪ ꯑꯁꯨꯃꯥꯏꯅ ꯃꯪꯕꯁꯦ
ꯑꯣ
ꯑꯗꯨꯒꯤ
ꯀꯩꯝ ꯈꯟꯖꯤꯟꯒꯅꯨꯗ
ꯎꯝ
ꯀꯩꯝ ꯇꯧꯔꯝꯗꯕ ꯑꯣꯏꯁꯅꯨ
ꯍꯣꯏ ꯇꯧꯕꯨꯗꯤ ꯇꯧꯔꯣꯏ ꯈꯪꯗꯦ ꯃꯤ ꯍꯥꯏꯁꯦ ꯊꯥꯖꯕ ꯉꯝꯗꯦ
ꯍꯣꯏ ꯑꯗꯨꯕꯨꯗꯤ
ꯅꯪꯁꯨ ꯑꯁꯨꯃꯥꯏ ꯇꯧꯗꯕ ꯑꯣꯏꯌꯨꯀꯣ
ꯍꯣꯏ ꯑꯣꯏꯒꯦ ꯅꯪꯒꯤ ꯀꯩꯅꯣꯗꯒꯤ ꯀꯩ ꯍꯥꯏꯅꯤ ꯕꯣꯔꯗ ꯒꯤ ꯍꯥꯏꯇꯥꯔꯦꯅꯦ ꯑꯣ
ꯑꯗꯣ ꯃꯥꯅ ꯇꯧꯔꯛꯑꯁꯨ ꯑꯩ ꯄꯥꯏꯈꯠꯇꯣꯏꯔꯣ ꯈꯪꯗꯦꯕ
ꯄꯥꯏꯗꯤ ꯄꯥꯏꯈꯠꯅꯤꯡꯗ꯭ꯔꯦꯕ ꯍꯣꯏ ꯃꯥꯅ ꯑꯣꯠꯃꯟꯕꯒꯤꯀꯣ ꯃꯥꯅ ꯑꯣꯠ ꯑꯣꯠꯃꯟꯕꯒꯤ ꯃꯥꯅ ꯑꫭꯠꯃꯟꯕꯒꯤ ꯑꯩ ꯄꯥꯏꯅꯤꯡꯗ꯭ꯔꯦꯕ
ꯈꯪꯗꯦ ꯑꯩꯁꯨ ꯀꯃꯥꯏꯅ ꯋꯥꯁꯦ ꯍꯥꯏꯗꯣꯏꯅꯣ ꯈꯪ ꯅꯪꯖꯦ ꯅꯁꯥ ꯅꯨꯡꯉꯥꯏꯇꯕ ꯀꯩꯝ ꯂꯩꯇꯕ꯭ꯔꯣ
ꯂꯩꯇꯦ ꯃꯤꯠꯁꯦ ꯈꯔ ꯅꯨꯡꯉꯥꯏꯇꯦ
ꯑꯣ
ꯍꯧꯖꯤꯛꯁꯨ ꯌꯦꯡꯉꯤꯕꯅꯤ
ꯍꯥ
ꯍꯧꯖꯤꯛꯁꯨ ꯌꯦꯡꯉꯤꯕꯅꯦꯕ
ꯑꯣ
ꯑꯃ ꯄꯥꯡꯊꯣꯛꯑꯒ ꯑꯃ ꯑꯃꯨꯛ ꯈꯨꯝꯖꯤꯟꯕ
ꯃꯤꯡꯁꯦꯜꯗꯥ
ꯑꯍꯥ ꯄꯣꯠ ꯆꯩꯩ ꯑꯃꯗ
ꯑꯁ ꯑꯣꯟꯊꯣꯛꯄꯅꯤꯗ
ꯌꯦꯡꯉꯒ ꯂꯩꯕꯅꯦꯕ ꯑꯩꯁꯦ ꯇꯨ ꯁꯨꯃꯥꯏꯅ
ꯎꯝ ꯎꯝ ꯁꯍꯤꯇꯤꯌꯥꯗ ꯀꯔꯤꯕ ꯎꯝ ꯀꯩꯕ ꯁꯤ ꯈꯪꯕ꯭ꯔꯥ ꯌꯦꯡꯉꯨꯀꯣ ꯋꯥꯍꯩ ꯑꯃꯥ ꯍꯥꯏꯔꯛꯀꯦꯕꯀꯣ ꯈꯪꯕ꯭ꯔꯥ ꯏꯁꯥꯅꯧ ꯏꯕꯦꯝꯃ ꯂꯨꯨꯛ ꯍꯥꯕꯤꯔꯕ꯭ꯔꯣ ꯈꯪꯕ꯭ꯔꯥ
ꯍꯥꯥ
ꯏꯁꯥꯅꯧ ꯏꯕꯦꯝꯃ ꯂꯨꯛ ꯍꯥꯕꯤꯔꯕ꯭ꯔꯣ
ꯈꯪꯗꯦꯍꯦ ꯂꯨꯛꯇꯤ ꯀꯩꯅꯣ ꯍꯜꯂꯣ